ꯍꯂꯣ
ꯍꯂꯣ
ꯀꯩꯗꯕꯤꯅꯣ
ꯀꯩꯗꯧꯅꯤ ꯍꯣꯁꯄꯤꯇꯥꯜꯗ ꯐꯝꯃꯜꯂꯦ
ꯅꯉꯥꯏꯕ꯭ꯔꯣ
ꯃꯔꯤꯦ
ꯌꯥꯝ ꯐꯥꯏꯀꯣ ꯍꯣꯁꯄꯤꯇꯥꯜꯗꯒ ꯂꯩꯔꯒ ꯅꯨꯡꯉꯥꯏꯅ ꯂꯩꯕꯗꯣ
ꯅꯨꯡꯉꯥꯏꯅ ꯂꯩꯇ꯭ꯔꯗꯤ ꯋꯥꯅ ꯂꯩꯌꯨ ꯍꯥꯏꯕ꯭ꯔꯥ ꯃꯤꯅ ꯅꯨꯡꯉꯥꯏꯔꯤ ꯅꯨꯡꯉꯥꯏꯕ꯭ꯔꯣ ꯍꯪꯉꯗꯤ ꯅꯨꯡꯉꯥꯏꯌꯦ ꯈꯨꯝꯃꯨ ꯍꯥꯏꯅ
ꯅꯨꯃꯤꯠ ꯀꯌꯥꯃꯨꯛ ꯂꯩꯗꯣꯏꯅꯣ
ꯑꯥꯗ ꯆꯥꯟꯗꯦꯜꯗ ꯐꯣꯔ ꯗꯦꯖꯀꯨꯝꯕ ꯑꯣꯏꯔꯝꯅꯦ ꯑꯗꯨꯒ ꯉꯁꯤ ꯁꯇ ꯃꯣꯀꯜ
ꯑꯗꯣ ꯔꯤꯁꯤꯗꯤ ꯅꯨꯃꯤꯠ ꯀꯌꯥꯃꯨꯛ ꯂꯩꯣꯏꯕ
ꯀꯅꯥꯅ ꯈꯪꯕꯅꯣ
ꯑꯣ ꯑꯗꯨꯗꯤ ꯅꯣꯏ ꯑꯪꯀꯜꯗꯣ ꯅꯥꯕꯗꯣ ꯑ ꯌꯥꯝ ꯁꯤꯦꯔꯤꯌꯁ ꯑꯣꯏꯕ꯭ꯔꯥ
ꯎꯝ ꯍꯧꯖꯤꯛ ꯑꯃꯨꯛꯒ ꯑꯥꯏꯁꯤꯌꯣꯗ ꯁꯤꯐ ꯇꯧꯈ꯭ꯔꯅꯤ
ꯑꯥ ꯅꯪꯗꯤ ꯍꯧꯖꯤꯛ ꯃꯄꯥꯟꯗꯔ ꯅꯠꯇ꯭ꯔꯒ ꯅꯣꯏ ꯑꯪꯀꯜ
ꯑꯪꯀꯜꯒꯤ ꯃꯅꯥꯛꯇ
ꯑꯣ
ꯃꯥꯒꯤ ꯃꯈꯨꯈꯨꯠꯇꯣ ꯄꯥꯏꯗ꯭ꯔꯗꯤ ꯑꯥ ꯅꯣꯁ ꯐꯤꯗꯤꯡꯒꯨꯝꯕ ꯇꯧꯕꯗꯗꯣ ꯂꯧꯊꯣꯛꯀꯦ ꯇꯧꯕꯗꯨꯗ ꯈꯤꯇꯪ ꯐꯝꯃ ꯂꯩꯕ ꯃꯈꯨꯠꯇꯣ ꯄꯥꯏꯔꯒ
ꯑꯣ
ꯆꯥꯛꯆꯥꯥꯈ꯭ꯔ
ꯍꯣꯏ ꯍꯥꯏꯗꯤ ꯉꯁꯥ ꯌꯦꯟ ꯆꯥꯈ꯭ꯔꯦ
ꯀꯁꯤꯟ ꯆꯕ
ꯀꯥꯡꯁꯣꯏ ꯑꯃꯅꯦ ꯑꯗꯩ ꯑꯂꯨ ꯑꯗꯨ ꯑꯃꯄꯅꯦ ꯑꯗꯨꯒ ꯑꯂꯨ ꯐ꯭ꯔꯥꯏꯠ ꯄꯕ ꯑꯃ ꯎ
ꯃꯈꯣꯟꯁꯤꯦꯀꯣ
ꯀꯅꯥꯃꯈꯣꯟꯗ ꯍꯧꯖꯤꯒꯗ
ꯍꯣꯏ ꯑꯪꯀꯜꯒꯤꯅꯦ
ꯍ ꯑ ꯁꯤꯌꯝꯗ ꯃꯤ ꯀꯌꯥ ꯂꯩ ꯂꯩꯕ꯭ꯔꯣ
ꯑꯁꯤ ꯃꯅꯨꯡ ꯆꯪꯗ꯭ꯔꯤꯌꯦ ꯑꯩꯈꯣꯏ ꯍꯧꯖꯤꯛ ꯀꯩꯅꯣꯗ ꯂꯩꯔꯒ ꯑꯗꯨꯒ ꯍꯥꯏꯔꯛꯈ꯭ꯔꯕ
ꯋꯥꯏꯗ ꯍꯥꯅ
ꯎꯝ ꯎꯝ ꯎꯝ ꯃꯁꯤ ꯈꯛꯇ ꯂꯥꯛꯄꯅꯤꯅꯀꯣ
ꯑꯣ
ꯇꯦꯁ ꯀꯔꯤ ꯀꯔ ꯇꯧꯈ꯭ꯔ ꯃꯇꯨꯡꯗ ꯑꯗꯨꯗ ꯇꯧꯔꯅꯨ ꯆꯠꯂꯣꯅ ꯆꯠꯊꯜꯂꯦ ꯑꯗꯨꯒ ꯍꯧꯖꯤ ꯍꯧꯛ ꯑꯃꯨꯛ ꯀꯜꯂꯥꯛꯂꯕ ꯑꯥꯏ ꯁꯤꯌꯨꯗ ꯆꯠꯈ꯭ꯔꯣ
ꯎ ꯍ ꯑꯗꯨ ꯅꯣꯏ ꯑꯪꯀꯔꯒꯤ ꯀꯩ ꯍꯥꯏꯁꯤꯔꯦ ꯃꯥꯒꯤ ꯃꯁꯥꯗꯤ ꯏꯝꯄ꯭ꯔꯨꯚꯃꯦꯟ ꯂꯩꯇ꯭ꯔꯕ꯭ꯔꯣ
ꯎꯝ
ꯑ
ꯂꯩꯇꯦ
ꯍꯥꯥ
ꯇꯥꯕ꯭ꯔꯥ ꯂꯩꯇꯦꯕ
ꯑ
ꯐꯥꯁ ꯑꯩꯗꯤ ꯑꯩꯗꯤꯃ ꯑꯩꯈꯅ ꯁꯤꯒꯦꯗꯧꯔꯦ ꯀꯃꯥꯏꯅ ꯇꯧꯗꯅꯣ ꯈꯪꯗꯦ ꯍꯟꯈ꯭ꯔꯒꯦ ꯍꯥꯏꯅꯉꯥꯏꯁꯨ ꯉꯝꯗꯕꯒꯨꯝꯕ ꯇꯧ ꯑꯩ ꯄꯨꯔꯥ ꯅꯥꯈ꯭ꯔꯦ ꯑꯩ ꯑꯣꯏꯅ ꯍꯥꯟꯅ ꯁꯤꯕ꯭ꯔꯥ ꯈꯪꯗ꯭ꯔꯦ
ꯑꯁ ꯍꯥꯏ ꯍꯥꯏꯗꯤꯍꯦ
ꯑꯁꯦꯡꯕꯅꯦ ꯑꯩ ꯁꯤꯒꯗꯧꯔꯤꯦ
ꯅꯨꯡꯁꯤꯗ꯭ꯔꯣ ꯅꯣꯏ ꯑꯪꯀ ꯑꯗꯨꯃꯥꯏꯅ ꯌꯥꯝ ꯊꯤꯅ ꯅꯥꯔ ꯂꯩꯕꯗꯣ
ꯑꯗꯨꯕꯨ ꯍꯥꯏꯕ ꯃꯥ ꯁꯦꯕꯥ ꯇꯧꯔꯤꯉꯩꯗꯅꯦ ꯑꯩ ꯍꯥꯟꯅ ꯇꯠꯄ꯭ꯔꯥ ꯈꯪꯗ꯭ꯔꯤ ꯍꯥꯏꯕ
ꯃꯤꯕꯨ ꯑꯗꯨꯃꯥꯏꯅ ꯍꯥꯏꯕ ꯍꯧꯅꯗꯦ ꯃꯤ ꯃꯤ ꯅꯅꯥꯕ ꯃꯅꯥꯗ ꯂꯩꯔꯦ ꯑꯗꯨꯃꯥꯏ ꯍꯥꯏꯕꯗꯣ ꯌꯥꯗꯦ ꯍꯦꯒꯥꯏꯩꯅꯣ
ꯑꯩ ꯅꯥꯈ꯭ꯔꯦ ꯑꯩ ꯇꯨꯝꯃꯟꯗꯕꯒꯤ ꯑꯩ ꯋꯥꯔꯦꯕ
ꯋꯥꯁꯨ ꯋꯥꯅ ꯃꯇꯝ ꯈꯔꯗꯤ ꯑꯗꯨꯝ ꯐꯥꯡꯉꯨꯅ
ꯑ ꯑꯩ ꯇꯟꯒ꯭ꯔꯦ ꯇꯟꯒ꯭ꯔꯦ ꯇꯟꯒ꯭ꯔꯦ
ꯅꯪ ꯋꯥꯑ ꯇꯨꯝꯕ ꯐꯪꯅꯤ ꯍꯥꯏꯅ ꯅꯪ ꯌꯨꯝ ꯍꯦꯛ ꯆꯠꯈ꯭ꯔꯕ ꯃꯪꯗ ꯏ ꯆꯥꯟꯁ ꯅꯪꯒꯤꯥꯎꯗꯣ ꯂꯣꯏꯔꯗꯤ ꯅꯪ ꯀꯃꯥꯏꯅ ꯈꯪꯒꯅꯤ ꯑꯗꯣ
ꯐꯣꯟ ꯐꯣꯟ ꯇꯧꯔꯛꯀꯅꯤꯅꯣ
ꯍꯥꯏꯕꯨꯗꯤ ꯂꯩꯅ ꯑꯣ ꯑꯁ ꯑꯩ ꯂꯩꯔꯝꯗꯕꯗꯤ ꯀꯌꯥꯅꯨꯡꯉꯥꯏ ꯃꯤ ꯍꯥꯏ
ꯑꯩꯅꯀꯣ ꯉꯁꯥꯏꯗꯣ ꯁꯥꯎꯅꯤꯡ ꯉꯕꯒꯤ ꯑꯩꯅꯀꯣ ꯇꯔꯃꯣꯟꯅꯀꯣ
ꯑꯁ ꯃꯥꯅ ꯌꯨ ꯊꯛꯂꯝꯗꯥꯏꯗꯗꯤ ꯊꯛꯁꯦ ꯀꯧꯗꯦ ꯑꯗꯨꯒ ꯋꯥꯕ ꯀꯥꯟꯗꯗꯤ ꯑꯩꯉꯣꯟꯗ ꯋꯥꯜꯂꯦꯅ ꯍꯥꯏꯕ ꯁꯤꯒꯤ ꯗꯇꯔ ꯅꯨꯄꯥ ꯅꯅ ꯑꯣꯏꯈ꯭ꯔꯒ ꯂꯩ
ꯑꯩꯕꯨꯁꯨ ꯀꯧꯔꯛꯗꯤ ꯑꯩꯈꯣꯏꯅꯤ ꯑꯩ ꯑꯣ ꯑꯩꯈꯣꯏꯅꯤꯊꯛ ꯅꯛꯃꯤꯟꯅꯕꯒꯤ ꯋꯥꯕꯅꯤꯀꯣ ꯍꯥꯏꯒꯗꯧꯕ ꯊꯛꯄ ꯀ ꯃꯇꯣꯝꯇ ꯊꯛꯏ ꯑꯗꯨꯒ ꯋꯥꯕ ꯀꯥꯟꯗꯗꯤ ꯑꯩꯈꯣꯏ ꯂꯣꯏꯅ ꯋꯥ ꯍꯜꯗꯦ ꯕ
ꯅꯣꯏꯗꯤ ꯑꯃꯔꯣꯝꯗ ꯍꯥꯏꯔꯗꯤ ꯐꯩꯗ ꯑꯣ ꯑꯁꯗ ꯁꯠꯕꯅꯤ ꯑꯁꯥꯏꯗ ꯀ ꯁꯗꯤ ꯎꯝ
ꯆꯠꯂꯦ ꯑꯗꯨ ꯀꯥꯟꯗ ꯑꯩ ꯌꯥꯎꯗꯕꯒꯤꯅꯦ ꯒꯨꯍꯥꯇꯤꯗꯁꯨ ꯆꯠꯈ꯭ꯔꯕꯅꯦꯃ
ꯑꯁ
ꯅꯪ ꯈꯪꯗꯕꯒꯤꯅꯦ ꯁꯤ ꯑꯪꯀꯜꯗꯣ ꯃꯥꯒꯤ ꯁꯦꯀꯦꯟ ꯃꯔꯁ ꯠꯇꯣꯡ
ꯑ
ꯑꯁꯤꯅꯀꯣ ꯁꯤꯕ ꯌꯥꯗꯦꯅꯀꯣ ꯃꯥ ꯑꯗꯣ ꯅꯨꯄꯤ ꯑꯅꯤ ꯂꯣꯜꯂꯕ ꯑꯗꯣ ꯑꯗꯨ ꯀꯅ ꯎꯝ ꯁꯀꯦꯟ ꯋꯥꯏꯐꯇꯣ
ꯑꯥ
ꯑꯄꯨꯗ ꯁꯤꯕꯥꯏꯅꯤꯕ
ꯑꯥ
ꯑꯗꯨꯒ ꯑꯩꯒꯤ ꯁꯦꯀꯦꯟ ꯋꯥꯏꯐꯀꯤ ꯑꯄꯤꯗꯣ
ꯎꯝ
ꯑꯗꯨꯅ ꯀꯥꯎꯁꯤꯜ ꯑꯣꯖꯥꯅꯦꯕ
ꯑꯣ
ꯑꯗꯣ ꯐꯥꯔꯁ ꯋꯥꯏꯐꯀꯤ ꯅꯨꯄꯤꯗꯣ
ꯎꯝ
ꯑꯗꯨ ꯑꯗꯨꯗꯤ ꯂꯥꯛꯇꯦꯕ ꯑꯗꯨꯒ ꯍꯧꯖꯤꯛ ꯂꯩꯕꯗꯣ ꯐꯥꯔꯁ ꯋꯥꯏꯐꯀꯤ ꯆꯥꯟꯨ ꯄꯑꯣꯅꯦ ꯑꯩꯅꯦ ꯑꯗꯣ ꯑꯟꯇꯤ ꯁꯦꯀꯦꯟ ꯂꯥꯏꯐꯇꯣ ꯑꯗꯨꯅꯦ ꯑꯩꯈꯣꯏꯅꯦꯕ ꯂꯩꯕꯗꯣ
ꯑꯣ
ꯑꯗꯨꯗꯣ ꯐꯣꯔꯥꯏꯐ ꯀ ꯃꯆꯥꯅꯨꯄꯤꯅ ꯃꯆꯥ ꯑꯩꯈꯣꯏꯅ ꯑꯍꯨꯝꯅꯦꯕ ꯅꯨꯄꯥ ꯑꯃ ꯅꯨꯄꯤ ꯑꯅꯤ ꯅꯨꯄꯤ ꯑꯅꯤꯗꯨꯅ ꯑꯃꯅ ꯂꯥꯏꯔꯤꯛ ꯇꯝꯂꯤ ꯑꯃꯅ ꯗꯣꯛꯇꯔ ꯍꯧꯖꯤꯛ ꯗꯣꯛꯇꯔ ꯁꯦꯂꯦꯛꯁꯟ ꯇꯧꯔꯒ ꯍꯧꯖꯤꯛ ꯗꯣꯛꯇꯔ ꯇꯝꯂꯤꯕ ꯔꯤꯝꯁꯇ
ꯑꯣ ꯑꯗꯨ ꯅꯍꯥꯟꯈꯩ ꯅꯪꯒ ꯅꯨꯄꯥ ꯑꯃ ꯐꯩꯃꯗꯣ
ꯍꯥ
ꯉꯍꯈꯩ ꯅꯪꯅ ꯐꯣꯇꯣ ꯐꯔꯥꯀꯤ ꯅ ꯅꯒꯥꯜ ꯅꯨꯄꯥ ꯑꯃ ꯅꯨꯕꯥꯅꯤ ꯑꯗꯨꯅ ꯐꯥꯔꯁ ꯋꯥꯏꯐꯔ ꯁꯦꯀꯦꯟ ꯋꯥꯏꯐꯥ
ꯅꯠꯇꯦꯍꯦ ꯑꯗꯨꯗꯤ ꯏꯃꯥꯒꯤ ꯃꯆꯦꯒꯤ ꯃꯆꯥꯅꯤ
ꯑꯣ
ꯑꯗꯨꯒ ꯑꯗꯨꯁꯨ ꯁꯦꯕꯥꯒꯤ ꯂꯥꯛꯄ
ꯑꯣ
ꯑꯩꯈꯣꯏ ꯑꯅꯤꯗꯣ ꯃꯥꯅ ꯐꯤꯐꯇꯤꯟ ꯗꯦꯖ ꯍꯟꯕ ꯑꯩꯉꯣꯟꯗꯒꯤ
ꯑꯣ ꯇꯨꯝꯗꯕꯤꯗꯤ ꯅꯪ ꯑꯗꯨꯝ ꯂꯩꯕ ꯑꯣꯏꯔꯦ ꯑꯗꯨꯗꯤ
ꯑꯁ ꯇꯨꯝꯗꯤ ꯁꯤꯗꯧꯔꯦ ꯑꯩ ꯅꯥꯔꯕꯅꯤ ꯑꯩ ꯑꯩ ꯄꯨꯔꯥ ꯅꯥꯈ꯭ꯔꯕꯅꯤ ꯄꯦꯟ ꯀꯤꯜꯂꯔ ꯆꯥ ꯆꯥꯔꯒ ꯈꯥꯡꯉꯒ ꯂꯩꯕ
ꯍꯤꯗꯥꯛ ꯆꯅ ꯍꯤꯗꯥꯛ ꯆꯧꯅ
ꯑꯗꯨꯅꯦ ꯄꯦꯟꯀꯤꯤꯜꯂꯔ ꯑꯣꯏꯅ ꯆꯥꯕꯅꯦ ꯑꯩꯒꯤ ꯁꯦ ꯊꯕꯥꯛꯇꯣ ꯑꯩꯁꯨ ꯈꯔ ꯀꯤꯠꯅꯤ ꯄ꯭ꯔꯣꯕ꯭ꯂꯦꯝ ꯂꯩꯅꯦꯕ
ꯑꯗꯨꯃꯥꯏꯅ
ꯀꯅꯤꯒ
ꯄꯤꯡ ꯍꯤꯗꯥꯛ ꯆꯥꯔꯁꯨꯀꯣ ꯄꯤꯡ ꯀꯂꯔꯒꯨꯝꯕꯗꯣ ꯇꯣꯏꯅꯗꯤ ꯆꯥꯒꯅꯨ ꯑꯗꯨ ꯇꯣꯏꯅ ꯆꯥꯕ꯭ꯔ ꯗꯨꯀꯥꯟꯗꯣ ꯑꯩꯈꯣꯏ ꯍꯛꯆꯥꯡꯗꯣ ꯁꯣꯛꯄꯅꯤ ꯕꯦꯡꯒꯂꯔꯤ ꯃꯥꯔꯤ ꯑꯩꯈꯣꯏꯒꯤ ꯁꯦꯜꯗ ꯃꯣꯏꯅ ꯍꯥꯠꯇꯣꯛꯏꯅ
ꯎꯝ ꯑꯗꯣ ꯁꯤ ꯑꯩꯒꯤ ꯍꯧꯖꯤꯛ ꯗꯥꯛꯇꯔ ꯂꯥꯛꯄꯗꯣ ꯑꯗꯨꯗ ꯑꯪꯀꯜꯅ ꯑꯪꯀꯜꯒꯤ ꯀꯟꯗꯤꯁꯟꯗꯣ ꯂꯤꯚꯔ ꯇ꯭ꯔꯥꯟꯁꯄ꯭ꯂꯥꯟ ꯇꯧꯒꯗꯧꯕꯅꯦ ꯍꯥꯏꯌꯦꯦ ꯑꯗꯨꯒ ꯀꯩꯅꯣ ꯇꯧꯒꯗꯕꯅꯍꯦ ꯑꯁ ꯄꯜꯂꯦ ꯑꯩ ꯃꯊꯥꯥꯁꯠ ꯀꯃꯥꯏꯅ ꯇꯧꯅꯤ ꯑꯁꯤꯕꯨꯗ ꯄꯨꯈꯛꯅꯉꯥꯏꯒꯤ ꯇꯧꯔꯣ ꯂꯩꯈ꯭ꯔꯦ
ꯐ꯭ꯔꯥꯏꯗꯦꯗ ꯑꯩ ꯑꯃꯨꯛ ꯐꯜꯂꯛꯑꯅꯤ ꯑꯗꯩꯗ ꯍꯥꯏꯗꯤ ꯏꯚꯅꯤꯡꯒꯨꯝꯕꯗ ꯂꯥꯛꯀꯦ ꯑꯗꯨꯗꯤ ꯅꯣꯏ ꯔꯤꯂꯤꯞꯁꯇ
ꯂꯥꯛ ꯀꯌꯥ
ꯍꯥꯥ
ꯂꯀꯦ
ꯍꯣꯏ
ꯀꯣꯏ ꯀꯣꯏ ꯀꯣꯏꯕꯨ ꯀꯅ ꯑꯗꯨ ꯂꯦ ꯍꯥꯏꯕ ꯋꯥꯅꯤ ꯕꯤꯖꯤ ꯂꯒꯦ ꯍꯥꯏꯕ
ꯂꯎꯅ
ꯎꯝ ꯐꯥꯏꯗꯦ ꯏꯚꯅꯤꯡ ꯂꯥꯛꯑꯒꯦ
ꯃꯣꯏꯒꯤ ꯐꯤ ꯊꯥꯗ꯭ꯔꯣ ꯑ ꯎꯝꯉꯅꯣ ꯍꯥꯥ
ꯅꯅꯥꯆ ꯅꯅꯥꯆꯈ ꯂꯥꯛꯄ
ꯑꯥꯏꯁꯤꯌꯨꯗꯅꯦ ꯔꯤꯐꯔ ꯇꯧꯅꯉꯥꯏꯒꯤ
ꯉꯁꯤꯗꯤ ꯑ ꯀꯩꯅꯣ ꯌꯧꯔꯗꯤ ꯑꯗꯨꯝ ꯀꯠꯇꯋꯀꯣ ꯎꯝ ꯃꯔꯝꯗꯤ ꯅꯣꯏ ꯃꯥꯒꯤ ꯇꯥꯏꯃꯤꯡ ꯌꯧꯔꯗꯤꯀꯣ ꯀꯠ ꯇꯧꯕꯤꯌꯣꯕ ꯅꯪꯅ ꯑꯩꯗꯣ ꯃꯅꯥꯀꯣꯡꯗ ꯊꯝꯈ꯭ꯔꯕꯅꯦꯕ ꯗꯗꯥ ꯑꯩ ꯑꯗꯨꯝ ꯊꯝꯈꯤꯈꯤꯕ ꯃꯔꯝꯗꯤ ꯑꯩ ꯈꯨꯠꯇ ꯄꯥꯏꯗ꯭ꯔꯕꯅꯦꯕ
ꯑꯣ ꯑ
ꯀꯟꯗꯤꯁꯟꯁꯦ ꯇꯜꯦ ꯑꯣꯏꯕ
ꯎꯝ ꯎꯆꯦꯛ ꯃꯈꯣꯟ ꯃꯌꯥꯝ ꯇꯥꯛꯍꯦ ꯅꯪꯒꯤꯗ ꯏꯟꯁꯦꯛ ꯃꯈꯨꯜ ꯌꯥꯝ ꯇꯥꯏꯕ
ꯑꯣ
ꯅꯨꯡꯁꯤ
ꯁꯤꯕꯅꯦ
ꯎꯝ
ꯅꯣꯣꯏ ꯃꯃꯕꯕꯥ ꯂꯥꯛꯇꯗ
ꯂꯥꯛꯇꯦ ꯃꯣꯏꯗꯤ ꯌꯨꯝꯗ ꯂꯩꯍꯧꯋꯤ
ꯃꯤ ꯑꯇꯣꯞꯄ ꯑꯃꯨꯛ ꯂꯥꯛꯈ꯭ꯔꯕꯣ
ꯂꯩꯩꯇꯕ ꯒꯂꯤꯅꯦ